ꯍꯜꯂꯣ
ꯇꯥꯕ꯭ꯔꯣ ꯇꯥꯕ꯭ꯔꯣ ꯍꯜꯂꯣ ꯍꯂꯣ ꯕꯗꯤ ꯍꯜꯂꯣ ꯀꯅꯥ ꯀꯅꯥ ꯂꯩꯒꯦ ꯑꯣ ꯍꯣ ꯈꯔ ꯇꯥꯕ ꯍꯧꯔꯦ ꯈꯔ ꯇꯥꯕ ꯍꯧꯔꯦ
ꯀꯣꯝꯄ꯭ꯔꯣꯃꯥꯏꯖ
ꯅꯪꯒꯤꯗꯣ ꯅꯦꯠ ꯈꯔ ꯅꯨꯡꯉꯥꯏꯇꯦ ꯈꯤꯇꯪ ꯆꯠꯊꯣꯛꯑꯣ
ꯍꯥꯥ
ꯅꯦꯠ ꯈꯔ ꯅꯨꯡꯉꯥꯏꯇ ꯈꯤꯇꯪ ꯆꯠꯊꯣꯛꯑꯣ
ꯇꯔꯒꯣ
ꯑꯥ ꯇꯥꯏꯌꯦ ꯇꯥꯏꯌꯦ ꯇꯥꯏꯌꯦ ꯑꯗꯨꯃꯥꯏꯅ ꯇꯧꯔꯑꯣꯗꯅ ꯀꯔꯤꯅꯣ ꯃꯤ ꯅꯪ ꯇꯧꯔꯤꯗꯧꯕꯣ
ꯎꯝ
ꯀꯩꯗꯧꯏꯅꯤ ꯅꯠꯇꯦ ꯀꯩꯗꯧꯔꯤꯅꯣ ꯍꯥꯏꯕ ꯑꯩ ꯍꯪꯉꯤꯗꯦ ꯍꯪ ꯈꯨꯝꯕꯨ
ꯑꯣ ꯑꯣ ꯇꯍꯣꯔꯣ ꯇꯨꯝꯃꯒ ꯍꯥꯏꯔꯒ ꯌꯦ
ꯆꯦꯜ
ꯑ ꯇꯔꯒ ꯆꯦꯜ ꯆꯜ ꯆꯜꯃꯥꯛꯇꯅꯠꯇꯦ ꯄꯩꯁꯅꯦ ꯄꯩꯁ ꯀꯌꯥ ꯄꯩꯁ
ꯄꯩꯁꯥꯗꯤꯅ
ꯄꯩꯁꯥ ꯍꯥꯏꯗꯤ ꯎꯝꯃꯒ ꯆꯥꯕꯒ ꯁ꯭ꯋꯤꯤꯡ ꯇꯧꯕꯗꯣ
ꯑꯣ ꯁꯨꯏ ꯅꯉꯥꯡꯕꯣꯟ ꯌꯦꯡꯕ꯭ꯔꯣ ꯖꯟꯒꯤ
ꯌꯦꯡꯉꯦ
ꯂꯩꯈ꯭ꯔꯦ
ꯅꯔꯦ
ꯉꯔꯥꯡꯗꯤ ꯑꯍꯨꯝꯁꯤꯔꯣꯗ
ꯑꯁ ꯅꯩꯌꯦꯕꯣ ꯐꯖꯅ ꯁꯥꯟꯅꯩꯕꯣ ꯑꯩꯈꯣꯏ ꯉꯥ ꯎ ꯂꯝꯃꯤꯗꯅ ꯅꯪꯗꯤ ꯊꯧꯕꯥꯜ ꯆꯠꯎꯁꯦ ꯌꯥꯗ꯭ꯔꯦ
ꯑꯩ ꯇꯣ ꯐꯒꯅ ꯊꯧꯒꯦꯅ ꯊꯣꯛꯂꯛꯄꯗ ꯃꯥꯁꯤ ꯌꯨꯝ ꯆꯪꯉꯒꯦꯅ ꯆꯪꯈ꯭ꯔꯦ ꯑꯩꯗꯤ ꯆꯪꯍꯧꯔꯦ ꯊꯣꯛ ꯇꯜꯂꯕ
ꯏ ꯕꯣ ꯇ꯭ꯔꯨꯗꯧ ꯑꯃ ꯄꯨꯔꯥ ꯁꯦꯠꯟꯅꯕꯗ ꯑꯋꯥꯕ ꯑꯃ ꯑꯣꯏꯈ꯭ꯔꯦꯗꯅ ꯉꯔꯥꯡ
ꯑꯦ ꯏꯏꯗꯨꯁꯨ ꯅꯪ ꯉꯔꯥꯡ ꯗꯥꯡꯒꯤ ꯆꯥꯝꯉꯥ ꯑꯃ ꯆꯥꯝꯃꯉꯥ ꯆꯉ ꯃꯖꯤꯗ ꯅꯪꯒꯦ
ꯇꯣ ꯉꯥꯟꯅ ꯆꯃꯗ ꯅ ꯇ ꯑ ꯑꯗꯣ ꯀꯃꯥꯏꯅ ꯇꯧꯒꯦꯗ ꯉꯔꯥꯡꯗꯤ ꯆꯛꯇ꯭ꯔꯨꯗꯣ ꯍꯦꯛꯇ ꯑꯃꯨꯣ ꯃꯥꯅ ꯗ꯭ꯔꯥꯒꯣꯣꯡ ꯀꯥꯝꯕꯁꯤꯗꯤ ꯃꯐꯝ ꯃꯐꯝ ꯇꯔꯥꯔ ꯀꯥꯝꯃꯤꯅꯦ ꯏꯒ ꯑꯩ ꯂꯝ ꯒ ꯊꯧꯗꯣ ꯑꯣꯏꯏꯕ ꯑꯃꯕꯣ ꯊꯦ
ꯎꯝ
ꯍ ꯅꯪ ꯑꯩꯉꯣꯟꯗ ꯐꯣꯟ ꯇꯧꯔꯛꯝꯃꯤꯗꯅ ꯑꯩꯅ
ꯑꯥ
ꯑꯗꯨꯗ ꯅꯪ ꯊꯣꯛꯂꯛꯀꯦ ꯍꯥꯏꯗꯧ ꯃꯥꯟꯗꯅ ꯅꯪꯒꯤ ꯉꯥꯏꯔꯝꯃꯦꯕ ꯊꯣꯛꯂꯛꯇꯕꯗ ꯒꯤ ꯑꯃꯨꯛ ꯔꯤꯀꯣꯗꯤ ꯍꯍꯧꯔꯕꯅꯦ ꯑꯩ ꯆꯠꯂꯝꯗꯥꯏꯗ ꯒꯥꯔꯤ ꯂꯧꯕ ꯑꯁꯂꯗꯏꯗ ꯑꯩꯈꯣꯏ ꯕ꯭ꯔꯣꯒꯤ ꯒꯥꯔꯤꯗꯨ ꯒ ꯇꯣꯡꯈꯠꯂꯒ ꯑꯩ ꯒꯥꯔꯤ ꯂꯧꯊꯣꯛꯎꯔꯦ
ꯎ
ꯃꯥꯗꯣ ꯃꯌꯥꯝꯕꯩ ꯂꯨꯍꯣꯡꯕꯅꯦꯅ ꯍꯦꯛꯇ ꯅꯥꯝ ꯅꯩꯈꯥꯏꯔ ꯍꯧ
ꯀꯅꯥꯗꯅ ꯑꯣꯅꯦ ꯉꯃꯗꯕ
ꯑ ꯁꯦꯝꯕꯤꯔꯝꯃꯕꯖꯥꯠꯅꯤꯗꯅ ꯃꯥꯗꯤ
ꯀꯅꯥꯇ ꯃꯥꯡꯉꯥꯡ ꯑꯩꯈꯣꯏꯒꯗꯤ ꯄꯨꯟꯁꯤ ꯄꯨꯟꯗꯅ ꯍꯜꯂꯣ
ꯎꯝ ꯄꯨꯗꯅ ꯄꯨ ꯃꯥ ꯄꯨ ꯏꯗꯒꯗꯤ ꯃꯥꯖꯤ ꯑꯦꯗ ꯁꯟꯖꯥ ꯆꯪꯈ꯭ꯔꯃꯤꯅꯦ ꯊꯧꯕꯥꯟ ꯌꯧꯔꯨꯔꯒ ꯊꯧꯕꯥꯜ ꯍꯥꯞꯄ ꯌꯧꯔꯨꯏ
ꯅꯣꯏ ꯊꯤꯟꯖꯜꯂꯝꯕꯤꯔꯣ ꯃꯌꯨꯝꯕꯣ
ꯑꯁ ꯃꯌꯥꯝ ꯑꯃꯗꯣ ꯊꯦꯡꯅꯔꯦ ꯑꯗ ꯌꯥꯏ ꯃꯗꯣ ꯌꯥꯏ ꯃꯗꯣ ꯑꯗꯨꯒ ꯃꯥꯏ ꯒꯥꯔꯤ ꯑꯃ ꯄꯨꯈꯔꯣꯅ ꯃꯣꯏ ꯗꯥꯏꯑꯣꯗꯣ ꯑꯃꯨꯛ ꯄ ꯆꯠꯂꯦ ꯑꯉꯧꯗ ꯑꯗꯤ ꯑꯉꯧꯅꯃꯣ
ꯑꯉꯧꯕꯁꯨ ꯌꯥꯎꯕ꯭ꯔꯥ ꯍꯥꯏꯁꯦ
ꯌꯥꯎꯋꯏꯅꯦ ꯑꯩꯈꯣꯏ ꯑꯩ ꯒꯥꯔꯤ ꯗ ꯊꯧꯖꯥꯎ ꯑꯩꯈꯣꯏ ꯑꯍ ꯇꯣꯡ ꯒꯦ ꯐꯨꯔꯤꯠ ꯔ ꯐꯣꯏꯕꯤ ꯏꯕꯣ ꯑꯃꯗꯨꯗꯤ ꯃꯌꯥ ꯍꯥꯏꯗꯒ ꯄꯤꯛꯇ꯭ꯔꯨ ꯅꯦꯝꯃꯤ ꯑ ꯑꯩꯗꯤ ꯃꯁꯃ ꯍꯥꯞꯄꯁꯨ ꯌꯥꯔꯛꯇꯕꯤ ꯑꯩꯈꯣꯏꯒꯤ ꯁꯤꯟꯗꯨꯅꯦꯕ ꯃꯇꯨꯡꯨꯅꯁꯨ ꯐꯖꯅ ꯍꯟꯖꯟ ꯍꯟꯖꯤꯟ ꯍꯟꯖꯤꯟ ꯇꯧꯔꯛꯄꯁꯤꯗꯤ ꯑꯁ ꯀꯩꯅꯣꯅꯦ ꯊꯥꯡ ꯂꯥꯡ ꯉꯝꯗ꯭ꯔꯕꯃꯤꯅꯦꯕꯣ ꯑꯥ ꯑꯗꯨꯗꯤ ꯑꯩ ꯑꯗꯩꯗꯤ ꯑꯩꯈꯣꯏ ꯆꯜ ꯃꯆꯥ ꯇꯧꯔꯦ ꯑꯃꯨꯛ ꯗꯨꯀꯥꯟꯗ ꯈꯥꯝꯃꯒ ꯌꯨꯝꯍꯜꯂꯦ ꯑꯗꯨꯝ ꯌꯨꯝ ꯍꯜꯂꯦ ꯑꯗꯩꯗꯤ ꯕꯣꯔ ꯌꯦꯡꯉꯤ
ꯀꯂꯛ ꯀꯅꯥꯅꯃꯣ
ꯍꯣꯏ ꯌꯥꯝꯕ ꯑꯩꯈꯣꯏ ꯌꯥꯝꯕꯒ ꯑꯗ ꯀꯔꯤ ꯇꯧꯔꯦ ꯄꯨꯡ ꯑꯁ ꯌꯨ ꯑꯦꯁ ꯑꯦꯒꯔꯥꯡ ꯑꯣꯁꯇ꯭ꯔꯦꯂꯤꯌꯥꯒ
ꯎꯝ
ꯁ ꯌꯥꯗꯉ ꯌꯥꯗ ꯄꯣ
ꯐꯖ ꯃꯣ
ꯎꯝꯣꯏ ꯁꯦ ꯄ꯭ꯂ ꯍꯧꯔꯦꯗꯅ ꯍꯥꯏꯗꯤ ꯑꯅꯤꯁꯤ ꯅꯉꯣꯟꯗ ꯅꯩꯁꯟꯕꯕꯨ
ꯌꯨ ꯑꯦꯁ ꯑꯁꯇ꯭ꯔꯤꯌꯥ ꯃꯃꯥꯡ ꯀꯥꯈꯤꯕ꯭ꯔꯣ
ꯃꯥ ꯈꯪꯗꯦ ꯃꯃꯥꯡ ꯃꯥ ꯌꯦꯡꯉꯧꯗꯤ ꯌꯦꯡꯉꯣ
ꯌꯔꯁꯦꯗꯤ
ꯌꯁꯦ ꯃꯃꯥꯟ
ꯑꯗꯨ ꯑꯗꯨ ꯌꯣꯁꯔꯤꯁ ꯆꯪꯉꯦꯅ
ꯆꯪꯈ꯭ꯔꯦ ꯑ ꯑ ꯑꯗꯨꯗꯤ ꯍꯥꯞ ꯊꯥꯕ ꯃꯇꯨꯡꯗꯒꯤ ꯅꯥꯈꯣꯛꯑꯒ ꯏꯕꯣ ꯑꯣ
ꯍ
ꯑꯩꯣꯝ ꯌꯦꯡ
ꯑ
ꯑꯩ ꯑꯗꯨꯝ ꯌꯦꯡ ꯂꯩꯔꯨꯕꯗꯒꯤ ꯂꯣꯏꯁꯤꯜꯂꯒ ꯍꯧꯗꯣꯛꯑꯝꯃꯒ ꯃꯨꯠꯊꯠꯂꯣ ꯇꯤꯚꯤ ꯃꯨꯠꯊꯠꯂꯣ ꯑꯗꯨꯒ ꯃꯥꯁꯨ ꯆꯪꯈ꯭ꯔ ꯃꯥꯜꯂꯦ ꯇꯨꯝꯕ ꯑꯥ
ꯑꯥꯔꯖꯦꯟꯇꯤꯅꯥꯒ ꯉꯁꯤ ꯇꯥꯡ ꯀꯌꯥꯅꯣ ꯇꯥꯡ ꯀꯨꯜꯂꯣ ꯇꯥꯡꯄꯜꯂꯣ
ꯃꯁꯤꯁꯤ ꯇꯥꯏ
ꯑꯗꯨꯗꯤ ꯇꯦꯠ ꯀꯨꯟꯃꯥꯊꯣꯏꯗ ꯇꯦꯠ ꯀꯨꯟꯃꯥꯊꯣꯏꯒꯤ ꯀꯨꯟꯃꯥꯊꯣꯏꯔꯅꯦ ꯀꯨꯟꯅꯤꯊꯣꯏ ꯑꯣꯏꯔ ꯃꯥꯜꯂꯗ ꯀꯨꯟꯅꯤꯊꯣꯏꯗ ꯑꯥꯔꯖꯦꯟꯇꯤꯅꯥ ꯇꯥꯕꯅꯦꯕ
ꯑ ꯄꯁꯄꯗꯤ
ꯄꯣꯔꯇꯨꯒꯜꯗꯣ ꯀꯌꯥ ꯇꯥꯕꯅꯣ ꯈꯪꯗꯦ ꯄꯣꯔꯇꯨꯒꯜꯗꯨ ꯎ ꯌꯦꯡꯗ꯭ꯔꯤ ꯑꯗꯨ ꯅꯅꯥꯎꯕꯨꯗꯤ ꯀꯨꯟꯅꯤꯊꯣꯏꯗ ꯇꯥꯕꯅꯦꯕ ꯅꯨꯡꯗꯥꯡ ꯄꯨꯡ ꯇꯔꯥꯃꯥ ꯍꯥꯏꯒꯤꯗ ꯣ ꯇꯧꯔꯔꯤ ꯌꯦ ꯀꯗꯝ
ꯌꯥꯏ ꯍꯦ ꯇꯨꯒꯤ ꯋꯥꯗꯦ ꯑꯩꯗꯤ ꯏ ꯁ ꯄꯣꯠ ꯑꯃ ꯑꯃꯒꯤ ꯋꯥ ꯅꯠꯇꯕꯤꯗꯀꯣ ꯑꯩꯅ ꯁꯨꯝ ꯍꯥꯏꯅꯤꯡꯕ ꯑꯃ ꯂꯩꯌꯦꯕ ꯑꯩꯈꯣꯏ ꯣꯟ ꯁꯥꯟꯅꯕꯅꯤꯅꯅꯦ ꯀꯔꯤ ꯍꯥꯏꯅꯤ ꯄꯣꯔꯇꯨꯒꯥꯟꯕꯨ ꯑꯣꯏꯔꯣ ꯑꯥꯔꯖꯦꯟꯇꯤꯅꯥꯕꯨ ꯑꯣꯏꯔꯣ ꯑꯇꯣꯞꯄ ꯀꯟꯇ꯭ꯔꯤꯕꯨꯕꯨ ꯑꯣꯏꯔꯣ ꯕ꯭ꯔꯥꯖꯤꯟꯕꯨ ꯑꯣꯏꯔꯣ ꯁꯨꯟꯦ ꯉꯕ ꯂꯣꯏꯅ ꯑꯃ ꯑꯃꯒꯤ ꯋꯥꯅꯦ ꯂꯣꯏ ꯅꯨꯡꯉꯥꯏꯑꯕ ꯑꯃ ꯌꯦꯡꯕ ꯑꯩꯈꯣꯏꯒꯤ ꯐꯦꯟꯗꯅ ꯐꯦꯡꯉꯩꯒꯤ ꯁꯞꯄꯣꯔꯠ ꯅꯨꯡꯄꯣꯠ ꯑꯗꯩ ꯈꯠ ꯈ ꯆꯩꯅꯕ ꯈꯨꯠ ꯄꯥꯝꯗꯦꯕ ꯑꯩꯈꯣꯏ ꯑꯗ ꯕꯣꯜ ꯁꯥꯟꯅ ꯍꯩꯇꯕ ꯃꯤꯅ ꯄꯪꯅ ꯈꯠꯅꯕꯩ ꯋꯥꯅꯦꯕ ꯍꯥ
ꯍꯣꯏ ꯅꯟꯁꯥꯅ ꯍꯩꯇꯕꯅꯤꯅ ꯇꯧꯒꯗ ꯊꯕꯛꯅꯦ ꯍꯥꯏꯕ
ꯃꯥꯅꯦ ꯃꯥꯅꯦ ꯐꯖꯅ ꯌꯦꯡꯕ ꯍꯩꯇꯕ ꯃꯤꯅ ꯇꯧꯕꯗ ꯊꯕꯛꯅꯦ
ꯑ ꯗꯨꯅ ꯃꯣꯏ ꯑꯄꯥꯝꯕꯗꯣ ꯑꯗꯨꯝ ꯄꯥꯝꯖꯖꯅꯤ ꯑꯗꯨꯝ ꯁꯞꯄꯣꯔꯠ ꯇꯧꯖꯖꯅꯤ ꯑꯗꯨ ꯍꯟꯗꯛꯀꯤ ꯋꯥ ꯀ ꯁꯤꯅꯁꯨ ꯂꯣꯏꯔꯕꯅꯤ
ꯃꯥꯅꯦ ꯃꯣꯏꯒꯤ ꯀꯩꯗꯤ ꯂꯣꯏꯔꯕꯅꯦꯕ ꯑꯗ ꯆꯍꯤꯁꯦ ꯃꯦꯁꯤꯒ ꯑꯣ ꯂꯅꯥꯟꯗꯣꯛꯑꯒꯁꯦ ꯆꯍꯤ ꯀꯩꯁꯨ ꯌꯥꯝ ꯈꯦꯠꯅꯕ ꯅꯠꯇꯦ ꯠꯇꯦꯕ ꯑꯃ ꯃꯈꯥꯏ ꯑꯃ ꯑꯅꯤꯃꯨꯛ ꯑꯗꯨꯃꯥꯏꯅ ꯈꯦꯠꯅꯩꯅꯦꯕꯀꯣ
ꯃꯥꯅꯤ ꯃꯥꯗꯤ ꯑꯥ
ꯔꯣꯅꯥꯜꯗꯣ ꯆꯍꯤ ꯑꯃꯅꯤ ꯈꯦꯠꯅꯕꯁꯦ ꯑꯗꯨꯝ ꯌꯥꯝꯃꯗꯕꯅꯦꯕ ꯆꯍꯤꯗꯤ ꯅꯠꯇ꯭ꯔ ꯗꯣ ꯀꯩ ꯍꯥꯏꯅꯤ ꯃꯦꯁꯤꯕꯨꯗꯤ ꯍꯣꯏ ꯆꯦꯜꯂꯤ ꯍꯦ ꯇ꯭ꯔꯤꯛ ꯐꯅꯝ ꯇꯧꯏ ꯔꯣꯅꯥꯜꯗꯣꯗꯨ ꯃꯁꯥꯗꯣ ꯑꯍꯟ ꯑꯣꯏꯁꯜꯂꯕꯅꯤꯅ ꯃꯥꯁꯨ ꯂꯨꯝꯕ ꯂꯩꯌꯦꯕ ꯭ꯔ
ꯕꯣꯟ ꯄꯥꯜꯂꯛꯄ ꯕꯣꯟ ꯃꯅꯥꯛꯇ ꯂꯥꯛꯄꯗꯉꯥꯏ
ꯑꯣꯣꯏ ꯍꯣꯏ ꯍꯣꯏ ꯃꯣꯏꯗꯤ ꯁ꯭ꯀꯣꯂꯔꯗ ꯑꯣꯏꯅ ꯂꯩ ꯊꯨꯁꯨ ꯊꯨꯕꯅꯦ ꯃꯣꯏꯅ ꯀꯥꯎꯕ
ꯊꯒꯕꯅꯦ
ꯈꯕ ꯅꯠꯇꯦꯕ ꯠ ꯂꯤꯠꯂꯒ ꯕꯣꯟꯗ ꯆꯁꯟꯕꯤꯅꯦꯕ ꯃꯥꯅꯦ
ꯃꯤ ꯈꯔꯅ ꯄꯅ ꯈꯟꯅꯗꯕ ꯁꯤꯗꯩꯁꯤꯗ
ꯀꯩ ꯀꯥꯟꯅꯗꯕꯗ ꯋꯥꯊꯤ ꯋꯥꯔꯦꯝ ꯇꯧꯅꯩ ꯍꯥꯏꯕ
ꯐꯨꯠꯕꯣꯜꯂꯔ ꯁꯥꯟꯅꯩ ꯃꯌꯥꯝ ꯏꯟꯗꯤꯌꯥꯒꯤ ꯑꯣꯏꯔꯣ ꯑꯃꯒꯤ ꯑꯣꯏꯔꯣ ꯕꯥꯏ ꯅꯨꯡ ꯅꯨꯡꯁꯤꯗꯅꯗꯤ ꯅꯨꯡꯕꯨ ꯂꯣꯏ ꯅꯨꯡꯁꯤꯅꯗꯤ ꯐꯣꯔꯋꯥꯔ ꯐꯣ ꯐꯣꯂꯣꯋꯔ ꯇꯈꯠꯇꯅ ꯌꯥꯝꯃꯒ ꯑꯗꯨꯝ ꯄꯣꯄꯨꯂꯔ ꯑꯃ ꯑꯣꯏꯗꯣꯏꯅꯦꯕ ꯅꯠꯇ꯭ꯔꯥ ꯑꯩꯒꯤ ꯃꯥꯒꯤ ꯃꯤꯒꯤ ꯑꯗꯩꯗꯤ ꯁꯤ ꯄꯥꯝꯃꯤ ꯄꯥꯝꯃꯦꯅ ꯂꯣꯏꯅ ꯇꯧꯔꯤ ꯑꯗꯣ ꯌꯦꯡꯉꯨꯅꯦ ꯍꯟꯗꯛ ꯕꯁ ꯗ꯭ꯔꯥꯏꯚꯔ ꯃꯃꯥꯗꯣ ꯕꯤꯁꯥ ꯌꯥꯎꯗꯕꯒꯤ ꯑꯇꯣꯞꯄ ꯃꯥꯒꯤ ꯑꯇꯣꯞꯄ ꯀꯟꯇ꯭ꯔꯤ ꯀꯟꯇꯤꯅꯦꯟ ꯃꯣꯏꯒꯤ ꯅꯦꯁꯟꯗꯨꯗꯈ꯭ꯔꯦ ꯍꯧꯖꯤꯛꯇꯤ
ꯑꯗꯨꯟꯅꯦ ꯍꯥꯏꯁꯤ ꯍꯣꯏ ꯍꯜꯂꯣ ꯇꯥꯕꯣ ꯇꯥꯕ꯭ꯔꯣ ꯍꯜꯂꯣ
ꯄ꯭ꯂꯦꯠꯐꯣꯝ ꯐꯖꯅ ꯁꯤꯖꯤꯟꯅꯔꯦ
ꯍꯣꯏ ꯃꯤ ꯑꯗꯨꯅꯦ ꯃꯤ ꯃꯣꯏꯅ ꯑꯅꯤꯗ ꯇ꯭ꯔꯣꯜ ꯇꯧꯅꯔꯦ ꯄꯩꯁꯥ ꯅꯨꯡꯁꯥ ꯐꯪꯕꯁꯨ ꯅꯠꯇꯦ ꯃꯣꯏ ꯁꯛ ꯈꯪꯕꯤꯒꯗꯕ ꯅꯠꯇꯦ ꯃꯦꯁꯤꯒ ꯔꯣꯅꯥꯟꯗꯣꯒꯅ ꯃꯣꯏ ꯈꯪꯕꯤꯒꯗꯕ ꯅꯠꯇꯦ ꯑꯗꯨ ꯀꯔꯤ ꯀꯥꯟꯅꯗꯕꯗꯣ ꯁꯤꯗꯩꯁꯤꯗ ꯌꯥꯝꯅ ꯂꯩꯕ ꯁꯥꯗꯅ ꯑꯃꯅ ꯑꯗꯨ ꯍꯦꯜꯂꯤ ꯑꯃꯅ ꯑꯗꯨ ꯍꯦꯜꯂꯤꯅ ꯂꯣꯏ ꯈꯪꯅ ꯂꯩꯔꯕꯁꯤꯗ ꯇꯧꯅꯩ ꯍꯥꯏꯃꯤꯗ ꯕꯣꯟꯁꯦ ꯃꯣꯏ ꯃꯌꯥꯝꯁꯤꯅ ꯌꯦꯡ ꯅꯨꯡꯉꯥꯏꯁꯦ ꯕꯣꯟ ꯌꯦꯡꯕ ꯍꯥꯏꯁꯦ ꯃꯣꯏ ꯈꯠꯅꯕ ꯀꯥꯡꯕꯨꯁꯦ ꯌꯥꯝ ꯅꯨꯡꯉꯥꯏꯕ ꯀꯥꯕ ꯀꯥ